ꯐꯥꯏꯚ
ꯎꯝ ꯍꯪꯉꯨ ꯃꯥꯒꯤꯗꯣ ꯍꯥꯟꯅ ꯑꯗꯨꯅ ꯃꯥꯏꯗꯣ ꯍꯥꯡꯇꯣꯛꯑꯒ ꯑꯗꯨꯝ ꯃꯈꯥ ꯃꯈꯥ ꯇꯧꯕ ꯌꯥꯏꯗꯅ ꯑꯃꯨꯛꯇꯪꯗꯤ ꯍꯪꯉꯛꯈꯤꯒꯦ ꯅꯦꯂꯤꯠꯀꯤꯗꯣ
ꯊꯝꯕꯝ ꯂꯩꯇꯦ
ꯃꯤꯅꯥꯕ ꯍꯪꯍꯜꯂꫭ
ꯑꯁꯤꯗ ꯍꯥꯏꯔ ꯂꯣꯏꯁꯨ ꯃꯥꯗꯤ ꯑꯦꯝ ꯌꯨ ꯃꯅꯥꯛꯀꯤ ꯑꯝ ꯍꯥꯏꯔꯒ
ꯌꯥꯅꯤ ꯅꯠꯇꯦꯕꯀꯣ ꯌꯥꯏꯑꯕꯀꯣ ꯅꯣꯏꯕꯥꯅꯤꯒꯤꯗꯣ ꯑꯦꯝ ꯌꯨ ꯃꯅꯥꯛ ꯅꯣꯏꯕꯥꯟ ꯇꯣꯈꯥꯏ ꯇꯣꯈꯥꯏ ꯇꯝꯕꯁꯨ ꯀꯩ ꯀꯩꯁꯨ ꯀꯥꯏꯗꯦꯕꯀꯣ ꯑꯩꯅꯗꯤ ꯂꯥꯁ ꯑꯣꯏꯅ ꯑꯃꯨꯛꯇꯪꯗꯣ ꯂꯩꯔꯤꯕ꯭ꯔꯥ ꯂꯩꯇ꯭ꯔꯤꯕ꯭ꯔꯥ ꯍꯥꯏꯐꯦꯠꯇꯪ ꯌꯦꯡꯉꯕ ꯊꯥ ꯊꯥ ꯑꯃꯒꯤ ꯃꯇꯨꯡꯗ ꯂꯥꯛꯑꯦ ꯍꯥꯏꯔꯁꯨ ꯀꯥꯟꯅꯗꯣꯏꯅꯦꯕ ꯗꯥꯏꯔꯦꯛ ꯗ ꯀꯦ ꯄꯥꯏꯔꯗꯤ ꯅꯣꯏꯗꯤ ꯃꯩ ꯆꯞꯠꯇꯣꯏꯅꯦ ꯍꯥꯏꯕ ꯑꯩꯈꯣꯏꯗꯤ ꯗꯥꯏꯔꯦꯛ ꯅ ꯂꯤꯠꯀꯤ ꯅꯠꯇꯦꯕ ꯅꯣꯏ ꯄꯥꯏꯔꯤꯁꯦ ꯗꯥꯏꯔꯦꯛ ꯅꯤꯜꯀꯤ ꯄꯥꯏꯔꯤ ꯃꯩ ꯆꯠꯇꯦ ꯅꯣꯏ
ꯑꯗꯨꯅꯦ ꯑꯗꯨ ꯇꯝꯕꯗꯤ ꯌꯥꯕꯅꯦ
ꯉꯔꯥꯡꯒꯤ ꯆꯤꯟ ꯉꯔꯥꯡꯒꯤ ꯑꯩꯈꯣꯏꯅ ꯃꯤ ꯋꯥ ꯉꯥꯡꯅꯕ ꯃꯤꯗꯨꯗ ꯍꯪꯒꯗꯕ
ꯍ ꯑꯗꯨꯗꯤ
ꯑꯩ ꯑꯩ ꯍꯪꯉꯣꯏ ꯅꯣꯏ ꯍꯪꯉꯨ
ꯅꯤꯔꯕꯥꯟꯁꯦ ꯍꯪꯒꯣꯝ ꯂꯩꯇꯦꯕ
ꯐꯪꯍꯜꯂꯨꯃꯤꯟꯅꯔꯕ ꯑꯩ ꯁꯥꯛꯈꯨ ꯀꯥꯇꯣ ꯀꯛꯑꯒ ꯍꯪꯒꯅꯣꯏ ꯍꯥꯏꯕ ꯐꯖꯅ ꯍꯪꯉꯣꯏꯕ ꯃꯅ ꯁꯛ ꯀꯥꯛꯄ ꯌꯥꯗꯕ
ꯁꯛ ꯆꯥꯛꯅꯤꯅꯦ ꯑꯩꯅꯦ ꯃꯤꯅ ꯋꯥ ꯉꯥꯡꯝꯕꯁꯦ
ꯌꯥꯔꯦ ꯅꯪ ꯅꯪ ꯍꯪꯒꯦꯔꯥ ꯍꯪꯉꯛꯑꯣꯁꯦꯡꯃꯛ ꯇꯁꯦꯡꯅ ꯅꯪ ꯂꯤꯔꯤ ꯈꯣꯏ ꯅꯪꯅ ꯈꯔ ꯂꯤꯔꯤ ꯈꯣꯏꯔꯤ ꯌꯥ ꯍꯟꯗꯛꯁꯦ
ꯎꯝ ꯑ ꯕ꯭ꯔꯗꯔ ꯀꯩꯅꯣꯝꯇ ꯍꯪꯒꯦꯕ
ꯎꯝ
ꯑꯩ ꯏꯁꯩꯒꯤ ꯋꯥ ꯍꯩꯖꯅꯦꯕ ꯃꯤ ꯀꯅꯥꯝ ꯅꯨꯡꯁꯤꯗ꯭ꯔꯤꯁꯦ
꯭ꯔꯇ
ꯕ꯭ꯔꯗꯔꯗꯨꯗꯅꯦ ꯑꯩ ꯃꯤꯅ ꯅꯨꯡꯁꯤꯠꯕꯤꯗꯣꯏꯁꯦ
ꯎ ꯃꯣꯏ ꯅꯨꯡꯁꯤꯐꯝꯗꯤ ꯊꯣꯛꯇꯕꯅꯤ ꯅꯨꯡꯁꯤꯐꯝ ꯊꯣꯛꯄꯅꯦ ꯀꯩꯗꯧꯕ ꯅꯨꯡꯁꯤ ꯐꯐꯝ ꯊꯣꯛꯇꯣꯏ ꯅꯠꯇ꯭ꯔꯥ
ꯑꯗꯨꯅꯦ ꯀꯝꯄ꯭ꯌꯨꯇꯔ ꯑꯍꯥꯡꯅ ꯀꯣꯂꯦꯖ ꯀꯥꯏꯔꯤꯀꯥꯟꯗ ꯂꯣꯏꯁꯤꯜꯂꯝꯃꯦ ꯑꯃꯨ ꯄꯥꯎꯕ
ꯃꯥꯅ ꯐꯥꯔꯁ ꯁꯦꯀꯦꯟ ꯊꯥꯔꯠ ꯁꯨꯃꯥꯏꯅ ꯂꯣꯏꯁꯤꯟꯒꯗꯕꯅꯦꯕ
ꯑꯩꯈꯣꯏꯅꯅꯦ ꯃꯤ ꯏꯃꯥ ꯏꯕꯤꯉꯩꯗꯤꯀꯣ ꯃꯤꯅꯦ ꯀꯣꯂꯦꯖ ꯇꯀꯥ ꯂꯣꯏꯁꯜ ꯃꯌꯥꯝ ꯂꯣꯏ ꯂꯣꯏꯁꯜꯂꯝꯃꯦꯕ ꯑꯩꯈꯣꯏꯅ ꯑꯩꯅ ꯁꯨꯝ ꯂꯥꯏꯟꯗꯁꯨ ꯁꯨꯝ ꯆꯠꯂꯤꯅꯦ ꯑꯇꯣꯞꯄ ꯑꯍꯦꯟꯕ ꯍꯥꯏꯗꯣꯛꯄ ꯌꯥꯗꯦ ꯌꯥꯗꯦꯅ ꯂꯩꯇ꯭ꯔꯥ
ꯑꯩꯈꯣꯏꯅꯅꯦ ꯌꯨꯝ ꯆꯦꯟꯅꯤꯡꯉꯥꯏ ꯂꯩꯕ ꯌꯨꯝ ꯆꯦꯟꯗꯉꯥꯏ ꯂꯩꯕ ꯃꯤꯅ ꯏꯁꯄꯣꯀꯟ ꯀꯩꯀꯔꯥ ꯂꯣꯏ ꯆꯠꯂꯝꯅꯦ ꯀꯣꯏ ꯉꯛꯇꯣ
ꯑꯗꯒꯤ ꯊꯕꯛ ꯑꯃ ꯆꯪꯉꯛꯄ ꯍꯥꯏꯁꯦ ꯃꯔꯨ ꯑꯣꯏꯅ ꯂꯣꯜꯂꯤ ꯆꯪꯉꯛꯏꯅꯦ
ꯎꯝ ꯍꯧ ꯂꯣꯟ ꯏꯕꯨ ꯐꯖꯅ ꯉꯥꯡ ꯉꯝꯃꯤꯕ꯭ꯔꯥ ꯅꯣꯏꯕ
ꯂꯣꯜꯂꯤꯁꯦꯀꯣ ꯍꯥꯏꯕꯅꯦꯕ ꯑꯩꯈꯣꯏꯗꯅꯦ ꯐꯖꯅ ꯑꯔꯥꯏꯕ ꯄꯣꯠꯇꯐꯥꯎꯗꯅ ꯉꯥꯡ ꯉꯝꯗ꯭ꯔꯤꯁꯦ ꯍꯥꯏꯗꯤ ꯑꯇꯩꯗ ꯅꯠꯇꯕ ꯁꯨꯝ ꯑꯩꯈꯣꯏꯁꯤꯗꯗꯤ ꯑꯩꯈꯣꯏ ꯃꯁꯦꯟꯁꯨ ꯃꯅꯤꯄꯨꯔ ꯉꯥꯡꯅꯕꯀꯣ ꯂꯩꯔꯦ ꯑꯗꯩꯗꯤ ꯏꯁꯥ ꯑꯩꯈꯣꯏ ꯃꯁꯦꯟꯁꯨ ꯏꯪꯂꯤꯁ ꯉꯥꯡꯅꯕ ꯐꯥꯎꯗ ꯁꯨꯝ ꯑꯦ ꯅꯣꯛꯅꯔꯒ ꯁꯨꯝ ꯂꯛꯅꯕꯤ ꯇꯧꯕꯗꯣ ꯑꯗꯨꯅꯅꯦꯕ ꯑꯗꯨꯅ ꯁꯨꯝ ꯏꯀꯥꯏꯅꯕꯗꯣ ꯑꯗꯨꯗꯒꯤꯅꯦꯕ ꯇꯧꯅꯔꯤꯌꯦꯦ
ꯇꯦꯛꯁꯇꯁꯨ ꯉꯥꯡꯅꯁꯦ ꯍꯥꯏꯅꯔꯝꯃꯅꯤ ꯑꯗꯒꯤ ꯐꯥꯒꯤ ꯄ꯭ꯔꯥꯡ ꯇꯥꯔ ꯑꯗꯨꯝ ꯇꯣꯛꯑꯅꯤ
ꯑꯗꯨꯅꯦ ꯑꯩꯅ ꯇꯦꯛꯁꯇꯈꯔꯛꯄ ꯍꯤꯟꯗꯤ ꯀꯩꯀꯥ ꯀꯩꯀꯥꯗꯣ ꯃꯔꯨ ꯑꯣꯏꯅꯅꯦ ꯑꯃ ꯑꯃ ꯆꯪꯉꯛꯄ ꯀꯥꯟꯗꯀꯣ ꯍꯥꯏꯗꯤ ꯑꯇꯣꯞꯄ ꯂꯝꯗ ꯇꯧꯒ꯭ꯔꯦ ꯍꯥꯏꯔꯒꯗꯤꯅꯦ ꯑꯗꯨꯝ ꯍꯤꯟꯗꯤꯁꯦ ꯃꯔꯨ ꯑꯣꯏꯔꯒ ꯍꯧꯖꯤꯛ ꯑꯣꯏꯗ꯭ꯔꯥ ꯎ
ꯂꯑꯍꯦ
ꯂꯥꯏꯚꯥꯏ ꯖꯤꯕꯦꯝꯃ
ꯑꯩꯗꯤ ꯑꯩꯗꯤ ꯉꯥꯡꯉꯝꯃꯦꯕ ꯑꯩꯗꯤ ꯍꯤꯟꯗꯤ ꯑꯗꯨꯝ ꯐꯖꯅ ꯉꯥꯡꯉꯝꯃꯦꯕ ꯏꯕ ꯍꯩ
ꯑꯩꯈꯣꯏꯁꯦ ꯂꯣꯜꯂꯛꯄ ꯀꯥꯟꯗꯅꯦ ꯂꯣꯜꯂꯛꯄ ꯀꯥꯟꯗ ꯀꯩꯅ ꯇꯧ ꯋꯥꯅꯦꯕꯀꯣ ꯑꯗꯨꯒ ꯗꯥꯏꯔꯦꯛ ꯎ ꯍꯥꯏꯗꯤ ꯑꯇꯣꯞꯄ ꯎ ꯍꯥꯏꯗꯤ ꯃꯅꯤꯄꯨꯔ ꯋꯥꯡꯃꯩ ꯃꯤꯒ ꯄꯨꯜꯂꯛꯄ ꯀꯥꯟꯗꯗꯤꯅꯦ ꯑꯩꯈꯣꯏꯁꯦ ꯁꯣꯜꯂꯦꯕ ꯑꯗꯨꯝ ꯍꯥꯏꯗꯤ ꯃꯣꯏꯅ ꯃꯣꯏꯒꯤ ꯍꯤꯟꯗꯤ ꯈꯨꯂꯣꯗꯣ ꯃꯥꯅꯗꯦꯕ
ꯃꯔꯣꯟ ꯃꯔꯣꯟꯅꯤ ꯀꯩꯅ ꯃꯣꯏꯗ
ꯑꯗꯨꯅꯤ ꯑꯗꯩꯗꯤ ꯒꯨꯍꯥꯇꯤꯗ ꯑꯩꯅ ꯆꯠꯄꯩ ꯀꯥꯟꯗꯁꯨꯕ ꯑꯁꯥꯃꯤꯁ ꯃꯔꯨ ꯃꯣꯏꯁꯨ ꯍꯤꯟꯗꯤ ꯈꯥꯡꯗꯕꯅꯤꯅꯅꯦ ꯃꯣꯏꯐꯧꯗ ꯈꯪꯗꯦꯕ ꯍꯤꯟꯗꯤꯁꯦ ꯈꯪꯗꯦ ꯏꯪꯂꯤꯁꯁꯨ ꯈꯪꯗꯕꯤ ꯑꯁꯥꯃꯤꯁ ꯃꯔꯣꯟꯜꯗꯣ ꯑꯩꯈꯣꯏꯅ ꯑꯗꯨꯝ ꯈꯪꯉꯨꯗꯦ ꯑꯗꯨꯗꯤ ꯍꯦꯛꯇꯪ ꯉꯥꯎꯕꯅꯦꯕ ꯑꯩꯈꯣꯏꯁꯨ
ꯎꯝ
ꯑꯗꯨꯅꯃꯛ ꯍꯩꯅꯕ ꯇꯧꯁꯤ ꯑꯩꯈꯣꯏ ꯂꯦꯡꯒ꯭ꯋꯦꯁꯀꯤꯁꯨ ꯌꯥꯝ ꯃꯔꯨ ꯑꯣꯏ
ꯑꯩꯈꯣꯏꯁꯤꯗꯤ ꯊꯥꯗꯪ ꯆꯠꯉꯨꯗꯣ
ꯑꯩ ꯆꯠꯅꯤ ꯑꯜ ꯊꯥ ꯍꯥꯏꯁꯦ ꯎꯝ ꯃꯣꯏ ꯍꯧꯖꯤꯛ ꯀꯩꯅꯣ ꯇꯧꯔꯛꯑꯦꯕꯀꯣ ꯑꯩꯅ ꯃꯣꯏ ꯑꯉꯥꯡꯈꯩ ꯑꯦꯚꯁꯟꯒꯤ ꯑꯩꯒꯤ ꯂꯩꯃꯤꯟꯅꯔꯤꯕ ꯑꯉꯥꯡꯈꯩ ꯑꯦꯚꯁꯟ ꯇꯧꯕꯋꯤꯗꯅ ꯈꯔ ꯑꯃꯅ ꯀꯤꯡꯗꯝꯅꯦ ꯈꯔ ꯑꯃꯅ ꯔꯦꯠꯅꯦꯕ ꯀꯤꯡꯗꯝꯒꯤꯕꯨꯗꯤ ꯑꯩꯅ ꯆꯠꯂꯨꯔꯕꯅꯤꯅ ꯈꯪꯉꯦ ꯎꯝ ꯍꯥꯥ
ꯅꯨꯡꯉꯥꯏꯕ꯭ꯔꯕ
ꯌꯧꯗꯦ ꯌꯧꯗꯦꯗꯤ ꯑ ꯀꯩꯅꯣ ꯇꯧꯗꯦꯕ ꯄꯨꯂꯞ ꯑꯦꯚꯌꯦꯁꯟꯒ ꯍꯥꯏꯗꯤ ꯏꯁꯄꯣꯔꯀꯟꯒꯤ ꯑꯣꯏꯅ ꯗꯥꯏꯔꯦꯛ ꯑꯣꯏꯔꯒꯁꯨ ꯑꯦꯚꯌꯦꯁꯟꯒ ꯄꯨꯂꯞ ꯄꯨꯜꯂꯒ ꯆꯠꯄꯅꯤꯅꯅꯦ ꯀꯩꯅꯣ ꯂꯩꯇꯦꯕ ꯍꯥꯏꯗꯤ ꯃꯣꯏ ꯑꯗꯨꯝ ꯑꯦꯚꯔꯦꯁꯟꯒ ꯃꯔꯤ ꯂꯩꯅꯅ ꯇꯧꯈꯤꯕ ꯑꯩꯈꯣꯏꯗ ꯑꯗꯨꯝ ꯉꯥꯎꯕꯗꯣ ꯑꯗꯨ ꯇꯧꯋꯦꯕ
ꯎꯝ ꯊꯥ ꯈꯔ ꯌꯥꯎ ꯌꯕꯁꯦ
ꯊꯥ ꯑꯍꯨꯝꯅꯦ ꯃꯥꯥꯏ ꯂꯨꯄꯥ ꯂꯤꯁꯤꯡ ꯑꯍꯨꯝ ꯑꯍꯨꯝ ꯁꯨꯃꯥꯏꯅ ꯑꯣꯏꯈꯤꯕꯅꯦꯕꯀꯣ
ꯎꯝ
ꯊꯥ ꯑꯍꯨꯝ ꯁꯨꯃꯥꯏꯅ ꯑꯣꯏꯈꯤꯕꯅꯦꯕ ꯑꯣꯏꯕꯗꯤ ꯑꯗꯣ ꯑꯩꯈꯣꯏꯅ ꯆꯠꯁꯦ ꯍꯥꯏꯔꯒꯗꯤꯅꯦ ꯑꯇꯣꯞꯄ ꯏꯁꯄꯣꯀꯟ ꯇꯝꯐꯝ ꯀꯩꯅꯣꯁꯨ ꯂꯩ ꯔꯣꯌꯦꯜ ꯔꯣꯌꯦꯜ ꯒ꯭ꯂꯣꯕꯦꯜ ꯍꯥꯏꯕ꯭ꯔꯣ ꯀꯩꯅꯣꯃ ꯍꯧꯖꯤꯛꯀꯤ ꯀꯩꯅꯣ ꯍꯧ ꯀꯔꯤ ꯀꯔꯤ ꯀꯔꯤ ꯑꯁ ꯑꯃ ꯁꯦꯀꯦꯟꯗꯔꯤꯗꯣ ꯉꯁꯥꯏ ꯀꯝꯄ꯭ꯌꯨꯇꯔ ꯃꯅꯥꯛꯀꯤ ꯁꯦꯀꯦꯟꯗꯔꯤꯗꯣ ꯀꯔꯤꯌꯦ
ꯇꯖꯤ
ꯍꯣꯏ ꯍꯣꯏ ꯍꯣꯏ ꯇꯤꯖꯤꯒꯤꯅꯦ ꯑꯏꯗ ꯑꯃ ꯂꯩꯕꯅꯦꯕ ꯍꯧꯖꯤꯛꯀꯤꯁꯤꯁꯨ ꯀꯝꯄ꯭ꯌꯨꯇꯔ ꯏꯁꯄꯣꯔꯀ ꯂꯣꯏ ꯌꯥꯎꯋꯦꯕꯀꯣ ꯑꯂꯝ ꯃꯣꯏꯒꯤ ꯑꯗꯨꯁꯨ ꯁꯣꯛꯀꯟꯒꯤ ꯌꯥꯎꯕꯅꯦ ꯑꯗꯣ ꯑꯗꯨꯗꯤ ꯑꯦꯩꯅ ꯈꯪꯗꯦꯕ ꯎ ꯀꯩꯅꯣ ꯇꯧꯗꯕꯅꯤꯅ ꯑꯗꯣ ꯈꯪꯗꯦ ꯀꯔꯝꯕꯅ ꯐꯅꯣ ꯑꯗꯣ ꯇꯝꯊꯣꯛꯄꯅꯗꯤ ꯐꯩ ꯑꯗꯣ ꯁꯨꯝ ꯍꯥꯏꯖ ꯋꯥꯅꯦ ꯑꯩꯅꯁꯨ ꯑꯥꯗ ꯂꯣꯜꯂꯤ ꯈꯔ ꯍꯩꯅꯕ ꯈꯣꯠꯅꯕ ꯑꯥꯗ ꯀꯩꯅꯣ ꯊꯕꯛꯀꯤꯎ ꯑꯩ ꯍꯥꯏꯔꯝꯃꯦꯕꯀꯣ ꯃꯄꯜ ꯂꯝꯒꯤꯦ ꯑꯗꯣ ꯑꯗꯨꯝ ꯑꯩꯣꯏꯗꯥ ꯍꯅꯁꯨ ꯃꯄꯥꯟ ꯂꯝꯗꯁꯨ ꯃꯉꯥꯏ ꯃꯩꯇꯩ ꯃꯆꯥ ꯑꯃꯗ ꯂꯩꯕꯅꯤꯅ ꯑꯩꯈꯣꯏ ꯑꯩꯈꯣꯏ ꯃꯁ ꯃ ꯉꯥꯏ ꯁꯦ ꯍꯥꯏꯗꯤ ꯑꯇꯣꯞꯄ ꯃꯤꯒ ꯋꯥꯔꯤ ꯋꯥꯔꯤ ꯁꯥꯟꯅꯕ ꯈꯛꯇꯪꯗꯤ ꯋꯥꯅꯦ ꯑꯩꯈꯣꯏ ꯃꯁꯦꯜ ꯂꯩꯃꯤꯅ ꯑꯗꯨꯃꯥꯏꯅ ꯍꯤꯟꯗꯤꯅꯨꯡꯗꯤ ꯑꯝꯇ ꯂꯣꯟꯅꯗꯦ ꯃꯅꯤꯄꯨꯔ ꯉꯇ ꯂꯣꯟꯅ ꯃꯌꯥꯝ ꯍꯥꯃꯨ ꯍꯥꯃꯨꯅꯦ ꯆꯞ ꯃꯥꯟꯅꯩ ꯁꯤꯅꯦꯕ
ꯎꯝ
ꯁꯤꯗ ꯀꯩꯅꯣ ꯇꯧ ꯎꯝ ꯍꯥꯏꯗꯤ ꯁꯨꯝ ꯍꯤꯟꯗꯤꯒꯨꯝꯕ ꯀꯩꯒꯨꯝꯕꯁꯤꯗꯤ ꯀꯥꯔꯇꯨꯟꯒꯨꯝꯕ ꯀꯩꯒꯨꯝꯕ ꯌꯦꯡꯉ ꯈꯔꯒ ꯑꯗꯨꯝ ꯇꯧ ꯈꯣꯠꯂꯣꯅ ꯍꯥꯏꯗꯅ ꯑꯗꯩꯗꯤ ꯍꯥꯏꯖꯕ ꯋꯥꯅꯦꯕ ꯑꯩꯈꯣꯏꯗ ꯍꯧꯖꯤꯛ ꯏꯪꯂꯤꯁ ꯍꯤꯟꯗꯤꯗꯣ ꯁꯨꯡꯂꯥꯎ ꯂꯣꯟꯈꯤꯗ꯭ꯔꯕꯅꯤꯅ ꯃꯤ ꯑꯃꯇꯛꯇ ꯊꯦꯡꯅꯔꯛꯄ ꯀꯥꯟꯗ ꯂꯣꯟ ꯊꯣꯛꯄꯗꯤ ꯀꯌꯥ
ꯉꯝꯗꯕꯤꯁꯨ
ꯁꯤꯗ ꯍꯧꯖꯤꯛꯇꯤ ꯏꯟꯇꯔꯚꯤꯌꯨ ꯑꯃ ꯍꯥꯏꯔꯦ ꯏꯟꯇꯔꯚꯤꯌꯨꯗ ꯃꯤ ꯍꯧꯖꯤꯛꯇꯤ ꯄꯤꯛꯀꯦꯔꯥ ꯆꯥꯎꯋꯦꯔ ꯂꯣꯏꯅ ꯈꯟꯅꯔꯤꯁꯦ ꯑꯇꯩ ꯅꯠꯇꯦꯕ ꯁꯨꯝꯄꯤ ꯑꯁꯨꯨꯝ ꯃꯤꯅ ꯊꯕꯛ ꯆꯪꯉ ꯈꯣꯠꯂꯤꯒ ꯍꯥꯏꯁꯦ ꯃꯥꯒꯤ ꯏꯁꯀꯤꯜꯗꯣ ꯑꯗꯨꯗꯨꯗꯂꯣ ꯏꯟꯂ ꯍꯦꯕ ꯑꯗꯨ ꯂꯣꯏ ꯆꯥꯟꯅꯔꯛꯄ ꯃꯇꯝꯅꯤꯅ ꯃꯤꯒꯤ ꯀꯌꯥꯃꯨꯛ ꯌꯥꯝꯅ ꯀꯩꯅꯣ ꯇꯧꯕ ꯈꯣꯠꯄ ꯃꯤ ꯄꯤꯛꯑꯁꯨ ꯃꯤ ꯐꯖꯅ ꯂꯤꯡꯕ ꯂꯩꯇ꯭ꯔꯥ ꯑꯗꯨꯒꯨꯝꯕꯗ ꯂꯩ ꯈꯜꯂꯕꯅꯤ ꯍꯧꯖꯤꯛꯀꯤ ꯑ ꯑꯗ ꯑꯩꯈꯣꯏꯁꯨ ꯑꯗꯨꯃꯥꯏꯅ ꯇꯧꯅꯕ ꯄꯥꯎꯖꯩ ꯀꯩꯀꯩ ꯇꯧꯕ ꯌꯥꯏ ꯀꯣꯜꯂꯤꯗ
ꯑꯩꯈꯣꯏ ꯑꯦꯝ ꯌꯨ ꯄꯨꯛꯆꯥꯎꯕꯤꯗꯨꯅ ꯀꯩꯅꯣ ꯇꯧꯗꯦ ꯍꯥꯏꯕ ꯏꯟꯇꯔꯚꯤꯌꯨ ꯆꯪꯗ꯭ꯔꯤ ꯏꯟꯚ ꯏꯟꯇꯔꯚꯤꯌꯨ ꯉꯥꯛꯇꯅꯦ ꯏꯟꯇꯔꯚꯌꯨ ꯉꯥꯛꯇꯅꯦ ꯍꯥꯏ ꯍꯧꯖꯤꯛꯇꯤ
ꯃꯥꯅꯦ ꯏꯚꯨ ꯏꯟꯇꯔꯚꯤꯌꯨꯒꯤ ꯃꯇꯝꯁꯤꯗ ꯀꯗꯥꯏꯗꯒꯤꯒꯦ ꯑꯩꯈꯣꯏꯅ
ꯃꯤꯒꯤ ꯆꯪꯉꯗꯤ ꯍꯥꯏꯕ ꯋꯥꯅꯤ ꯑꯩꯈꯣꯏꯁꯤꯒꯤ ꯂꯩꯔꯤꯕ ꯂꯣꯟꯁꯤꯗꯗꯤ ꯑꯩꯈꯣꯏ ꯀꯩꯁꯨ ꯈꯟꯕꯒꯤ ꯆꯥꯡ ꯂꯩꯇꯦ
ꯏꯇ
ꯐꯖꯅ ꯑꯩꯈꯣꯏꯅ ꯀꯩꯅꯣ ꯍꯩ ꯑ ꯀꯩꯣꯝ ꯐꯅ ꯃꯤ ꯍꯥꯏꯖꯕ ꯋꯥꯅꯦꯕ ꯂꯥꯏꯔꯤꯛ ꯐꯅ ꯍꯩꯕ ꯃꯤꯕꯧꯗ ꯂꯣꯟꯊꯣꯛꯄ ꯏꯀꯥꯏꯕ ꯑꯗꯩꯗꯤ ꯑꯩꯈꯣꯏ ꯁꯨꯝ ꯍꯥꯏꯔꯅꯤ ꯏꯟꯇꯔꯚꯤꯌꯨꯒꯨꯝꯕ ꯆꯪꯕꯁꯤꯗꯤ ꯍꯥꯏꯔ ꯋꯥꯅꯤꯤ ꯀꯤꯔꯝ ꯇꯧ ꯌꯥꯕ ꯅꯠꯇꯦ
ꯎꯝ
ꯇꯞ ꯇꯞ ꯉꯥꯡꯕ ꯉꯝꯕ ꯠ ꯁꯠ ꯄꯣꯏꯟ ꯄꯣꯏꯟꯇ ꯆꯠꯄ ꯉꯥꯏ ꯍꯩꯕ ꯃꯤ ꯇꯧꯔꯤꯉꯩ ꯑ
ꯊꯕꯛ ꯑꯅꯧꯕ ꯑꯃ ꯍꯧꯑꯝꯗꯥꯏꯁꯤꯗꯅꯦ ꯅꯪ ꯔꯦꯅꯤꯡꯡꯒꯤꯗꯣ ꯑꯗꯨ ꯌꯦꯡꯊꯣꯛꯎꯁꯦ ꯆꯩꯔꯥꯎꯗꯨꯅꯁꯨ ꯌꯦꯡꯉꯁꯤꯔꯅꯦꯦꯕ ꯑꯩꯈꯣꯏ ꯑꯃꯨ ꯄꯨꯟꯁꯥ ꯌꯦꯡꯍꯧꯁꯦ
ꯑꯣ ꯑꯗꯨꯗꯤ ꯌꯥꯔꯦ ꯃꯥ ꯃꯐꯝ ꯈꯪꯕ꯭ꯔꯣ
ꯃꯐꯝꯁꯦ ꯑꯗꯨꯝ ꯊꯤꯔ ꯆꯠꯇꯣꯏꯅꯦꯕ ꯑꯗꯨꯒ ꯍꯥꯟꯅ ꯑꯦꯗꯚꯥꯟꯁ ꯑꯣꯏꯅ ꯃꯉꯣꯟꯗ ꯌꯨꯝꯗ ꯂꯩꯒꯔ ꯀꯣꯠꯀꯗ ꯍꯥꯟꯅ ꯍꯪꯗꯣꯏꯅꯦꯕ
ꯍꯣꯏꯪ ꯌꯥꯏꯌꯦ ꯑꯩ ꯑꯗꯨꯗꯣ ꯍꯥꯏꯗꯤ ꯑꯩꯈꯣꯏꯁꯨ ꯅꯥꯀꯟꯗ ꯌꯦꯡꯕꯗꯣ ꯍꯥꯏꯗꯤ ꯍꯣꯏ ꯑꯩꯅꯕꯨꯗꯤ ꯏꯃꯥ ꯑꯣꯏꯗꯕꯗ ꯍꯥꯏꯗꯕꯅꯤ ꯀꯩꯅꯣ ꯇꯧꯗꯦꯗꯅ ꯑꯗꯨ ꯑꯣꯏꯁꯨ ꯆꯞ ꯆꯥꯅ ꯐꯖꯅ ꯈꯪꯕ ꯈꯣꯠꯄ ꯐꯖꯅ ꯌꯦꯡꯐꯝ ꯃꯥꯟꯅ ꯌꯦꯡꯉꯒ ꯅꯨꯡ ꯀꯩꯀꯥꯗꯨꯒꯤꯕꯨꯗꯤ ꯑꯩꯈꯣꯏꯅ ꯑꯄꯥꯝꯕ ꯔꯣꯝꯗ ꯆꯠꯄ ꯌꯥꯏꯗꯅ
ꯅꯨꯡꯗꯤ ꯂꯩꯇꯦꯕꯀꯣ ꯑꯗꯣ ꯃꯥ ꯆꯦꯟꯕꯗꯤ ꯌꯥꯏꯑꯕꯀꯣ ꯑꯗꯣ ꯃꯥꯅ ꯁꯖꯦꯁꯇꯤ ꯇꯧꯔꯛꯀꯅꯦꯕ ꯅꯪ ꯁꯤ ꯅꯨꯡꯁꯤ ꯁꯤꯌꯣ ꯁꯤ ꯇꯧ ꯈꯣꯠꯅꯧꯅꯦ
ꯍꯣꯏ ꯑꯗꯨꯗꯣ ꯄꯥꯝꯃꯦꯕ ꯑꯗꯨ ꯑꯗꯨ ꯇꯧꯔꯨꯁꯦ ꯑꯩ ꯀꯣꯏꯔꯝꯅꯦ ꯑꯗꯣ ꯁꯨꯝ ꯂꯩ ꯐꯠꯇꯕꯗꯣ ꯉꯔꯥꯡꯈꯩ ꯑꯗꯨꯗꯒꯤ ꯂꯩꯕ ꯑꯩꯅ
ꯄꯨꯂꯞ ꯆꯞꯃꯤꯟꯅꯔꯗꯤ ꯐꯩꯗꯅ
ꯑꯗꯨꯅꯤ ꯀꯩꯀꯩ ꯇꯧꯕ ꯌꯥꯕ ꯈꯣꯠꯄ ꯍꯥꯏꯗꯤ ꯍꯧꯖꯤꯛꯇꯤ ꯍꯥꯏꯕ ꯋꯥꯅꯦ ꯁꯦꯜꯒꯤ ꯨ ꯄꯩꯁꯥ ꯇꯥꯟꯕ ꯈꯣꯠꯄꯒꯤ ꯃꯔꯝꯁꯨ ꯂꯣꯏ ꯂꯩꯔꯛꯑꯅꯤꯅ
ꯇꯧ ꯁꯤ ꯂꯥꯏꯞꯁꯦ ꯄꯩꯁꯥꯗꯣ ꯂꯣꯏ ꯂꯩꯔꯝꯃꯦ ꯀꯔꯤ
ꯆꯥꯛ ꯊꯣꯡ ꯂꯣꯏꯗ꯭ꯔꯤꯕꯕ
ꯂꯣꯏꯔꯦ ꯊꯥꯡꯖꯤꯡ ꯃꯣꯏ ꯄꯤꯒꯦ ꯇꯧꯔꯤ ꯑꯩꯈꯣꯏ ꯑꯃ ꯈꯛꯇꯅꯤꯗ ꯆꯥꯗꯧꯕ
ꯎꯝ ꯄꯩꯁꯥ ꯑꯣꯖꯥꯞꯁꯤ ꯄꯩꯁꯥꯅꯤꯁꯤ ꯅꯪ ꯈꯪꯕ ꯀꯨꯏꯗ꯭ꯔꯤꯕꯣ
ꯑꯣꯏꯏꯔ
ꯅꯪ ꯃꯥꯡꯍꯟꯉꯕ ꯃꯌꯥꯝꯗ
ꯑꯩꯅ ꯐꯣꯝ ꯐꯣꯝ ꯑꯝꯇꯗ ꯃꯥꯡꯍꯟꯅꯤꯡꯉꯤꯗꯨ ꯀꯌꯥꯅꯣ
ꯀꯩꯁꯨ ꯀꯥꯟꯁꯤꯁꯨ ꯅꯤꯁꯥ ꯐꯖꯥ ꯆꯥꯔꯒ
ꯁꯤꯗꯤ ꯏꯁꯥꯒꯤ ꯎ ꯐꯥꯡꯃ ꯐꯪꯉꯗꯤꯅ ꯑꯩꯈꯣꯏꯁꯨ ꯑꯃꯥꯡ ꯑꯇꯣꯡ ꯊꯤꯗꯅ ꯍꯨꯟꯇꯣꯛꯈꯔ꯭ꯦ
ꯎꯝ
ꯗꯥꯎꯅ ꯌꯥꯗꯕ ꯏꯁꯥꯒꯤ ꯗꯥꯎꯅꯁꯨ ꯌꯥꯖꯗꯕ
ꯗꯥꯥꯎꯗꯨꯁꯨ ꯑꯃ ꯑꯃ ꯄꯨꯀꯪꯁꯨ ꯂꯩꯔꯦ
ꯑꯗꯨꯅꯤ ꯗꯥꯎꯁꯨ ꯁꯨꯡꯌꯥꯥ ꯌꯥꯗ꯭ꯔꯦ ꯎꯝ ꯇꯧꯔꯣ ꯅꯪ